ꯑꯗꯨꯅꯦ ꯉꯁꯤꯒꯤ ꯁꯨꯔꯕꯣ
ꯁꯣꯔ ꯃꯥꯜꯂ‌ꯦ
ꯁꯤꯂꯣꯏ ꯂ‌ꯣꯏꯁꯤꯜꯂꯁꯤꯗ ꯇꯨꯝꯃꯁꯤ ꯑꯗꯨꯅꯦ ꯑꯗꯨꯗꯒꯤ ꯃꯅꯤꯄꯨꯔꯁꯤ ꯌꯦꯡꯉꯕꯀꯣ
ꯑꯥ
ꯃꯤꯅ ꯀꯩꯅꯣꯝ ꯁꯥꯔꯦ ꯑꯩꯅ ꯁꯝꯅ ꯍꯥꯏꯔꯕꯗ ꯑꯩꯁ‌ꯦ ꯗꯨꯀꯥꯟ ꯑꯃ ꯐꯝꯃꯦꯕꯀꯣ ꯍꯣꯇꯦꯜ ꯑꯣꯏꯒꯦꯔꯥ ꯅꯪꯒ ꯊꯪꯅꯅꯥ ꯃꯤ ꯐꯝꯖꯜꯂꯛꯑꯅꯤ ꯌꯦꯟ ꯁꯦꯝꯕ ꯑꯣꯏꯒꯦꯔꯥ ꯅꯪ ꯊꯪꯅꯕ ꯌꯦꯟ ꯁꯦꯝꯕ ꯐꯝꯖꯜꯂꯛꯑꯅꯤ
ꯑꯇꯩ
ꯑꯗꯒꯤ
ꯄꯨꯂꯞ ꯁꯤꯃꯤꯅꯕꯥꯗ‌ꯣ ꯄꯨꯂꯞ ꯁꯤꯃꯤꯅꯕꯥꯗ‌ꯣ
ꯃꯤ ꯑꯃꯅ ꯀꯩꯅ‌ꯣꯝ ꯇꯧꯒ꯭ꯔ‌‌ꯦ ꯍꯥꯏ ꯇꯥꯔꯗꯤ ꯃꯥꯅ ꯀꯩꯅꯣꯝ ꯄꯨꯊꯣꯛꯑꯒ ꯁꯤ ꯇꯧꯒꯦ ꯍꯥꯏꯕꯁ ꯈꯟꯗꯦꯕ ꯈꯪꯉꯕ
ꯎ ꯍꯥꯏꯗꯤ ꯃꯥꯅ ꯃꯤꯊꯥꯏ ꯌꯣꯟꯒ꯭ꯔꯗꯤ ꯑꯩꯅ ꯑꯇꯣꯞꯄ ꯆꯧ ꯌꯣꯟꯒꯦ ꯈꯟ ꯗꯦꯕ ꯃꯤꯊꯥꯏ ꯌꯣꯟꯖꯜꯂꯛꯀꯗꯣꯏꯅꯦꯕ
ꯑꯗꯨꯅꯦ ꯁꯤ ꯀꯌꯥꯝ ꯀꯔꯝꯕ ꯃꯤꯡꯅ ꯌꯥꯝꯌꯥꯝ ꯇꯧꯅꯩꯁꯦ ꯄꯩꯁꯥ ꯅꯨꯡꯁꯥ ꯌꯥꯝ ꯄꯥꯏꯗꯕ ꯃꯤꯒꯤꯗꯤ ꯌꯥꯝ ꯍꯦꯜꯂꯦꯕ ꯁꯤ ꯋꯥꯈꯜꯖꯤ ꯇꯧꯕꯁꯦ
ꯎꯝ ꯃꯥ ꯅꯨꯡꯉꯥꯏꯈ꯭ꯔꯦ ꯁꯤ ꯇꯧꯔꯒ ꯑꯩꯁꯨ ꯇꯧꯔꯒꯦ ꯁꯤꯅꯤ ꯃꯈꯜꯂꯤꯁꯤ
ꯍꯣꯏ ꯀꯣꯄꯤ ꯇꯧꯕ ꯉꯝꯕꯗꯨꯖꯤꯅꯦ ꯁꯝꯅ ꯍꯥꯏ ꯌꯦꯡ ꯁꯦꯝꯕꯗꯤ ꯀꯩꯁꯨ ꯌꯥꯝꯅ ꯆꯪꯕ ꯅꯠꯇꯦꯗꯤ ꯏꯟꯚꯦꯁꯃꯦꯟ
ꯑꯝ
ꯑꯗꯨꯒꯨꯝꯕ ꯃꯤ ꯕꯤꯖꯤꯅꯦꯁ ꯑꯆꯧ ꯑꯆꯧꯕꯗꯨꯗꯤ ꯃꯣꯏꯒꯤ ꯃꯔꯗ ꯀꯣꯄꯤ ꯇꯧꯕ ꯉꯝꯃꯣꯏ
ꯎꯝ
ꯇꯧꯅꯤ ꯃꯣꯏ ꯉꯝꯃꯗꯤ ꯀꯣꯄꯤ ꯇꯧꯅꯤ ꯁ꯭ꯋꯥꯏꯗꯒ ꯑꯩꯈꯣꯏ ꯑꯗꯨꯋꯥꯏꯗꯒ ꯑꯗꯨꯝ ꯑꯩꯈꯣꯏꯗꯨꯗꯒ ꯍꯣꯇꯦꯜ ꯀꯩꯅꯣ ꯍꯥꯡꯇꯣꯛꯎꯅꯦ ꯂꯥꯏꯁꯦꯟꯁ ꯇꯥꯟꯅꯔꯒ ꯃꯣꯏꯅ ꯉꯝꯃꯗꯤ ꯂꯤꯛꯂꯥꯒ ꯍꯥꯡꯇꯎꯅꯦ
ꯑꯗꯨꯗꯤ ꯉꯝꯃ‌ꯣꯏ ꯃꯤ ꯍꯣꯇꯦꯜ ꯊꯤꯠ ꯊꯤꯠ ꯂꯥꯎꯕ ꯑꯃꯥ ꯇꯧꯅꯕꯒꯤ ꯃꯨꯟꯅꯗꯣꯏꯒꯤ ꯃꯨꯟꯅꯒꯦ ꯑꯗꯨ ꯍꯣꯇꯦꯜ ꯑꯆꯧ ꯑꯆꯧꯕ ꯑꯗꯨꯝ ꯃꯨꯟꯅ‌ꯎ ꯍꯥꯏꯕ ꯑꯩꯅ ꯍꯥꯏꯗꯤ ꯉꯝꯅꯦ ꯍꯥꯏꯇꯥꯔꯒꯗꯤ ꯑꯃꯨꯛ ꯃꯆꯥ ꯃꯁꯨꯗꯨ ꯃꯨꯟꯅꯔꯥꯒ ꯀꯩ ꯀꯟꯅꯥꯅꯤ ꯁ ꯇꯧ ꯕꯅꯤ ꯍꯦ
ꯑꯩꯈꯣꯏꯒꯤ ꯂꯩꯀꯥꯏ ꯍꯦꯛ ꯃꯆꯤꯟꯗ ꯌꯦꯟꯨ ꯌ‌ꯣꯟꯕꯝ ꯐꯝꯃꯝꯃꯦꯕꯀꯣ
ꯑꯥ
ꯑꯗꯨꯗ ꯑꯗꯨꯝ ꯑꯩꯈꯣꯏ ꯂꯩꯀꯥꯏꯒꯤ ꯁꯣꯂꯣꯝ ꯑꯩꯈꯣꯏ ꯂꯩꯀꯥꯏꯔꯣꯝꯗꯒꯤ ꯐꯥꯎꯔꯒ ꯆꯪꯕ ꯂꯩꯀꯥꯏꯅꯁꯨ ꯑꯗꯨꯝ ꯍꯥꯏꯗꯤ ꯑꯥ ꯀꯩꯊꯦꯜ ꯃꯅꯨꯡ ꯆꯪꯉ ꯈꯣꯠꯂꯒ ꯂꯩꯔꯨꯕꯗꯣ ꯁꯥꯡꯉꯦꯗꯅ ꯂꯝꯕꯤꯗꯣꯀꯣ ꯈꯤꯇꯪ ꯊꯣꯂꯥ ꯃꯆꯤꯟꯅ ꯂꯩꯔꯨꯗꯅ ꯑꯗꯨꯝ ꯂꯩꯅꯔꯦꯗꯅ ꯈꯔ ꯑꯗꯨꯝ ꯁꯤꯠ ꯂ‌ꯦꯕꯀꯣ ꯑꯗꯩꯗꯤ ꯑꯩꯈꯣꯏ ꯂꯩꯀꯥꯏꯒꯤ ꯈꯔ ꯍꯥꯏꯖꯜꯂꯛꯒ ꯀꯥꯟꯗ ꯑꯃꯥꯃꯨꯛ ꯐꯝꯖꯤꯜ ꯂ‌ꯦꯕꯀꯣ ꯑꯗꯩꯗꯤ ꯁꯣꯝꯒꯤꯗꯨꯗ ꯆꯠꯈ꯭ꯔꯦꯕ ꯃꯌꯥꯝꯁꯦ ꯑꯃꯥꯁꯤ ꯂꯩꯗ‌꯭ꯔꯦꯕ ꯑꯗꯩꯗꯤ ꯃꯥ ꯌꯦꯟ ꯁꯦꯝꯕ ꯇꯣꯛꯑꯦꯕ
ꯊ
ꯑꯗꯩꯗꯤ ꯁꯤꯅ ꯍꯧꯖꯤꯛ ꯍꯧꯖꯤꯛꯀꯤ ꯂꯦꯇꯦꯁꯀꯤ ꯑꯦꯛꯖꯥꯝꯄꯜꯅꯦꯕꯀꯣ
ꯎꯝ
ꯈꯔ ꯆꯍꯤ ꯃꯔꯤꯉꯥꯏ ꯃꯃꯥꯡꯗꯅꯅꯦ ꯄꯤꯛꯈ꯭ꯔꯕ ꯂꯦ ꯀꯥꯗꯤꯗꯀꯣ ꯗꯨꯀꯥꯟ ꯑꯆꯥꯄꯣꯠ ꯌꯣꯟꯕ ꯗꯨꯀꯥꯟꯁꯦ ꯒ꯭ꯔꯣꯁꯔꯤꯁꯦ ꯑꯗꯨꯝ ꯗꯨꯀꯥꯟ ꯃꯉꯥꯃꯨꯛ ꯂꯩꯕ
ꯎꯝ
ꯌꯨꯝꯊꯣꯡ ꯑꯍꯨꯝ ꯊꯨꯡꯒꯥꯟ ꯑꯍꯨꯝ ꯀꯥꯟꯅꯔꯒ ꯑꯃ ꯂꯩꯅꯤ ꯑꯅꯤ ꯀꯥꯟꯅ ꯑꯃ ꯂꯩꯅꯤ ꯑꯍꯨꯝ ꯀꯥꯟꯅ ꯑꯃ ꯂꯩꯅꯤ ꯑꯗꯨꯗꯨ ꯀꯥꯟꯅ ꯑꯃꯅꯕ ꯑꯗꯨꯗ ꯄꯣꯁꯤ ꯇꯣꯏꯁꯦ
ꯑꯗꯨꯅꯦ ꯀꯅꯥ ꯂꯩꯅꯤꯡꯗꯣꯏꯅꯣ ꯑꯗꯨꯅꯦ ꯀꯣꯕꯤꯇ ꯑꯃꯨꯛ ꯄꯨꯔꯥ ꯀꯩꯅꯣꯃ ꯇꯧꯅꯈ꯭ꯔꯦ ꯍꯥꯏꯕ ꯅꯦꯁ ꯑꯃ ꯇꯧꯔꯤ ꯑꯃꯗ ꯃꯊꯠꯀ ꯍꯥꯏꯕ ꯋꯥꯈꯜꯂꯣꯟ ꯆꯠꯅꯔꯦ ꯍꯥꯏꯕ ꯌꯥ ꯀ
ꯎꯝ
ꯈꯪꯗꯦ ꯈꯪꯗꯦ ꯄꯩꯁꯥꯗꯤ ꯄꯥꯏꯗꯕꯅꯤꯅꯀꯣ ꯃꯌꯥꯝ ꯌꯥꯏꯗꯅ ꯑꯩꯅ ꯍꯥꯏꯗꯨꯅꯦ ꯉꯁꯥꯏꯒꯤ ꯀꯣꯔꯤꯌꯔ ꯍꯥꯡꯕ ꯈꯣꯠꯄꯒꯤꯗꯨꯁꯨ ꯌꯥꯏ ꯑꯗꯨꯗꯤ ꯂꯥꯏꯁꯦꯟꯁ ꯇꯥꯅꯗꯣꯏꯅꯦꯕ ꯉꯝꯒꯦ ꯍꯥꯏꯇꯥꯔꯦ ꯑꯗꯨꯃꯥꯏꯅ ꯇꯧꯋꯦ ꯍꯥꯏꯕ ꯃꯣꯏ ꯀꯣꯐꯤ ꯇꯧꯒꯦ ꯍꯥꯏꯇꯥꯔꯗꯤ ꯂꯥꯏꯁꯦꯟꯁ ꯇꯥꯟꯅꯗꯣꯏꯅꯦ ꯑꯗꯒꯤ ꯌꯥꯝ ꯂꯩꯕꯅꯤꯗ ꯏꯁꯥꯒꯤ ꯕꯦꯡ ꯕꯦꯡ ꯍꯥꯡꯟ ꯕꯦꯡ ꯑꯦꯇꯤ ꯑꯦꯝ ꯕꯨꯠ ꯍꯥꯡꯟꯕꯁꯨ ꯌꯥꯏ ꯁꯋꯥꯏꯗ ꯄꯨꯊꯣꯛꯆꯔꯒ
ꯎꯝ
ꯑꯗꯒꯤ ꯅꯪ ꯄꯩꯁꯥ ꯃꯤꯅ ꯁꯠꯄ ꯈꯨꯗꯤꯡꯒꯤ ꯅꯪꯉꯣꯟꯗ ꯏꯟꯇꯔꯦꯁ ꯀꯥꯞ ꯀꯩꯅꯝ ꯇꯧꯕꯅꯦꯕ ꯄꯩꯁꯥꯁꯦ ꯈꯔ ꯈꯔ
ꯎꯝ
ꯑꯗꯨꯃꯥꯏꯅ ꯇꯧꯒꯦꯁꯨ ꯌꯥꯏ ꯅꯪ ꯉꯁ ꯄꯨꯊꯣꯛꯆꯔꯒ ꯒꯣꯃꯦꯟꯅ ꯇꯅꯥꯍꯟꯕ ꯋꯥꯅꯤꯅ ꯃꯐꯝꯗ ꯆꯥ ꯇꯥꯔꯒꯗꯤꯀꯣ
ꯎꯝ
ꯃꯗꯨꯃꯥꯏꯅ ꯌꯥꯝ ꯌꯥꯝ ꯌꯥꯏꯗ
ꯑꯗꯨ ꯐꯖꯅ ꯈꯜꯂꯒ ꯇꯧꯔꯛꯇꯦ ꯍꯥꯏꯕ ꯃꯤꯒꯤ ꯃꯇꯧ ꯑꯣꯏꯝꯗꯣ ꯇꯧꯋꯦ ꯍꯥꯏꯕ
ꯇꯧꯋꯦ ꯃꯤ ꯃꯇꯧꯗꯤ ꯑꯗꯨꯏ ꯃꯤ ꯃꯇꯧꯗꯅꯦ ꯍꯥꯠꯅꯔꯤꯁꯦ ꯗꯨꯀꯥꯟ ꯈꯨꯗꯤꯡꯃꯛ
ꯇꯥꯔꯁ ꯑꯃꯅꯤ ꯁꯥ ꯍꯧꯔꯛꯄꯗꯀꯣ ꯑꯁ ꯃꯤ ꯃꯣꯏꯒꯤꯁꯦ ꯅꯨꯡꯉꯥꯏꯈ꯭ꯔꯦꯅꯅꯦ ꯇꯔꯐ ꯉꯥꯛꯇ ꯉꯥꯏꯕꯤꯅꯦꯕ ꯍꯦꯛꯇ
ꯍꯥꯏꯥꯏꯗ꯭ꯔꯣ
ꯇꯧꯔꯤꯅꯦ ꯆꯔꯁꯦ
ꯎ ꯎ ꯑꯗꯨꯅꯤ ꯑꯗꯨꯝ ꯂꯣꯏ ꯃꯥꯡꯃꯤ ꯅꯝꯕꯤꯔ ꯑꯗꯨꯝ
ꯎꯝ ꯍꯥꯏꯗꯤ ꯀꯁꯇꯃꯔꯗꯣ ꯇꯔꯥ ꯂꯩꯔꯝꯕꯗꯣ ꯑꯃꯁꯨ ꯍꯥꯡꯆꯜꯂꯛꯑꯕꯅꯤꯅ ꯑꯃꯗ ꯇꯔꯥ ꯆꯪꯉꯝꯕꯗꯣ ꯃꯣꯏ ꯑꯅꯤ ꯌꯦꯟꯅꯔꯒ ꯃꯉꯥ ꯃꯉꯥ ꯇ ꯀꯥꯟꯅꯔꯤꯒꯦꯕ
ꯈꯪꯗꯦꯕ ꯕꯦꯟꯗꯔꯗꯤ ꯃꯤꯁꯨ ꯋꯥꯠ ꯋꯥꯠꯇꯦꯕꯨ
ꯀꯃꯥꯏꯅ ꯇꯧꯕꯅꯣ ꯈꯪꯗꯦꯕꯣ ꯑꯩꯈꯣꯏ ꯂꯩꯀꯥꯏꯗꯕꯣ ꯑꯩꯈꯣꯏ ꯊꯣꯡꯒꯥꯟꯗ ꯆꯠꯈꯤꯕꯗ ꯕꯦꯟꯗꯔ ꯑꯃ ꯑꯅꯤ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯟꯒꯤ ꯆꯥꯡꯗ ꯂꯩ
ꯑꯦ
ꯑꯣꯗꯣ ꯑꯩꯈꯣꯏ ꯃꯆꯤ ꯑꯩꯈꯣꯏ ꯌꯥꯝ ꯁꯥꯡꯅ ꯆꯠꯄ ꯅꯠꯇꯦꯀꯣ ꯀꯤꯂꯣꯃꯤꯇꯔ ꯑꯃ ꯐꯥꯕ ꯅꯠꯇꯦ ꯆꯠꯇꯣꯏ ꯂꯝꯕꯤꯁꯦ ꯃꯣꯏ ꯂꯥꯞꯅꯔꯤꯁꯦꯀꯣ ꯂꯝꯖꯦ ꯁꯥꯡꯉꯤꯁꯦꯀꯣ ꯑꯈꯣꯏꯒꯤ ꯀꯤꯂꯣꯃꯤꯇꯔ ꯃꯈꯥꯏ ꯐꯧ ꯐꯥꯔꯣꯏ
ꯎꯝ
ꯀꯤꯂꯣꯃꯤꯇꯔ ꯃꯈꯥꯏ ꯄꯥꯔꯁꯤꯅꯦ ꯀꯤꯂꯣꯃꯤꯇꯔ ꯃꯈꯥꯏ ꯕꯦꯟꯗꯔ ꯅꯤꯄꯥꯟ ꯂꯩ
ꯎꯝ
ꯑꯗꯨ ꯃꯤꯗꯤ ꯑꯝ ꯋꯥꯇꯦꯕꯣ ꯀꯃꯥꯏ ꯇꯧꯕꯅꯣ ꯈꯪꯗꯦꯕꯣ ꯑꯗ ꯑꯈꯣꯏꯅꯤ
ꯂꯤꯚꯔꯒꯤ ꯗꯣꯛꯇꯔꯁꯦ ꯀꯩ ꯀꯧꯏ
ꯂꯤꯕꯔꯇꯣꯂꯥꯏꯁꯤꯁ
ꯂꯤꯚꯔ ꯗꯣꯛꯇꯔꯒꯤ ꯄꯦꯁꯦꯟ ꯌꯥꯝ ꯂꯩꯗꯧꯔꯦ ꯃꯥꯥꯏꯁꯨ ꯃꯔꯥꯡ ꯀꯥꯏꯅ ꯂꯥꯛꯑꯅꯤ ꯄꯦꯁꯦꯟ
ꯎꯝ ꯂꯥꯛꯄꯨꯗꯤ ꯂꯥꯛꯇꯣꯏꯅꯤ ꯍꯣꯏ ꯑꯗꯨ ꯍꯧꯖꯤꯛꯀꯥꯟ ꯃꯤꯒꯩꯖꯦ
ꯎꯝ
ꯍꯥꯟꯅꯗꯤ ꯌꯨꯒꯁꯦꯀꯣ ꯃꯖꯦ ꯃꯤ ꯃꯌꯥꯛ ꯀꯟꯅꯕꯅ ꯄꯣꯠ ꯆꯩ ꯌꯥꯝ ꯌꯥꯟꯖꯤꯜꯂꯦꯕꯀꯣ
ꯑꯣ ꯋꯥꯔꯤꯗ ꯅꯠꯇꯦ ꯏꯁꯩꯗꯒ ꯇꯥꯕ ꯒꯣꯖꯤꯂꯥ ꯏꯁꯄꯤꯔꯤꯠ ꯀ ꯌꯥꯝ ꯌꯥꯜꯂꯦꯃꯤ
ꯌꯥꯜꯂꯦꯕ ꯍꯥꯏꯗꯤ ꯉꯥꯎꯕ ꯍꯦꯜꯂꯤꯅꯦ ꯒꯣꯖꯤꯂꯥ ꯍꯥꯏꯁꯦ ꯀꯩꯅꯣ ꯀꯥꯡ ꯍꯤꯗꯥꯛꯇꯨ ꯅꯠꯇ꯭ꯔꯣ ꯃꯣꯏꯗꯤ ꯑꯗꯨꯝ ꯕꯗꯣ ꯇꯥꯕꯗ ꯉꯥꯎꯕꯅꯦ ꯍꯧꯖꯤꯛꯇꯕꯨ ꯀꯥꯡꯁꯤꯒꯤ ꯊꯥꯏꯅꯒꯤ ꯒꯣꯖꯤꯂꯥꯒꯗꯤ ꯌꯥꯝ ꯀꯟꯒ꯭ꯔꯖꯥꯠꯅꯤ ꯃꯌꯥꯛ
ꯑꯣ ꯄꯣꯞ ꯄꯣꯞ ꯇꯥꯕꯅꯦ ꯀꯥꯡꯗꯣ ꯋꯥꯟꯊꯔꯒ
ꯑꯣ ꯀꯥꯕꯅꯦ ꯍꯧꯖꯤꯛꯇꯤ ꯀꯥꯡ ꯁꯤꯒꯤꯗ꯭ꯔꯦ ꯑꯗꯨꯝ ꯃꯅꯝꯗꯣ ꯅꯝꯖꯟꯕ ꯑꯗꯨ ꯀꯣꯛ ꯀ ꯉꯥꯎꯕꯅꯦ ꯑꯈꯣꯏꯖꯨ
ꯎꯝ
ꯑꯗꯨꯃꯥꯏꯅ ꯃꯌꯥꯛ ꯀꯟ ꯀꯟꯕꯖꯦ ꯃꯣꯏꯅ ꯌꯥꯟꯖꯟꯕ ꯀꯣ
ꯑꯣ
ꯑꯗꯨꯅ ꯍꯛꯆꯥꯡ ꯁꯣꯛꯄ ꯌꯥꯝꯖꯤ ꯑꯉꯥꯡ ꯌꯥꯝ ꯍꯦꯟꯕ
ꯎꯝ
ꯑꯗꯒꯤ ꯍꯥꯟꯅꯒꯤ ꯂꯩꯅꯔꯝꯃꯤꯖꯤꯁꯨ ꯍꯥꯡꯉꯒꯁꯨ ꯗꯨꯀꯥꯟ ꯑꯗꯨꯃꯥꯏ ꯍꯥꯡꯉꯒꯁꯨ ꯆꯥꯅ ꯊꯛꯅꯕꯖꯤꯁꯨ ꯍꯥꯞꯇꯦꯕ
ꯎꯝ
ꯎꯝ ꯑꯗꯨꯝ ꯊꯨꯝ ꯈꯔꯒ ꯃꯔꯤꯕꯩ ꯋꯥ ꯊꯕꯛꯅꯦꯕ ꯎꯝ ꯑꯗꯨꯃꯥꯥꯏ ꯇꯧꯕ ꯍꯧꯖꯤꯛꯅ ꯑꯃꯨꯛ ꯆꯥꯝ ꯁꯥꯟꯅꯕꯗꯤ ꯐꯖꯅ ꯍꯥꯡꯅꯔꯕꯃꯤꯅꯀꯣ
ꯎꯝ
ꯍꯣꯏ ꯁꯣꯛꯄꯗꯤ ꯁꯣꯏꯃꯦ ꯑꯗꯨꯏꯁꯨ ꯁꯣꯛꯄꯩ ꯆꯥꯥꯡꯗꯣ ꯍꯟꯗꯩ ꯍꯥꯏꯕ ꯍꯥꯟꯅꯒ ꯌꯦꯡꯅꯔꯨꯗꯤ
ꯎꯝ
ꯎꯗꯅꯦ
ꯑꯁ ꯀꯌꯥꯝ ꯆꯨꯝꯃꯤꯣꯏꯅꯣ ꯈꯪꯗꯦ ꯃꯤꯠꯅꯕꯨꯗꯤ ꯎꯕ ꯅꯠꯇꯦ ꯏꯠꯇꯦꯗꯣ ꯌꯨ ꯊꯣꯡꯕ ꯀꯩꯅꯣ ꯀꯣꯂꯣꯅꯤꯒꯩ ꯍꯥꯏꯇꯥꯔꯦꯀꯣ ꯑꯗꯨꯝ ꯂꯩꯗꯅ ꯃꯐꯝ ꯃꯐꯝ ꯑꯗꯨꯝ ꯃꯁ꯭ꯋꯥꯏ ꯂꯝꯁꯤꯗꯤ ꯍꯣꯡꯉꯦꯅ ꯑꯗꯨꯝ ꯍꯥꯏꯅꯕꯗꯣ ꯂꯩꯥꯏꯃꯦꯔꯥꯡꯒꯨꯝꯕꯥ ꯑꯗꯨꯥꯏꯅ ꯍꯥꯏꯅꯕ ꯂꯝꯈꯤꯦ ꯁꯤꯡꯁꯦ ꯑꯗꯨꯝ ꯌꯨ ꯊꯣꯡꯕꯈꯩꯗꯣ ꯃꯁꯥ ꯄꯥꯛꯑ ꯍꯥꯏꯔꯤ ꯁꯅꯥꯏ ꯂꯤꯛꯀꯁꯦꯀꯣ ꯃꯔꯨꯒꯁꯦ ꯈꯨꯆꯥꯎ ꯈꯨꯆꯥꯎ
ꯑꯗꯨ ꯃꯣꯏꯁꯨ ꯀꯣ ꯂꯧꯕꯤ ꯂꯝꯕꯤ ꯂꯩꯇꯗꯤ ꯊꯥꯗꯣꯛꯐꯝ ꯂꯩꯇꯗꯤ ꯃꯣꯏ ꯋꯥꯠꯑꯦꯕ ꯑꯅ ꯀꯟꯗꯧꯕ ꯌꯥꯗꯦꯕ ꯍꯥꯏꯖꯕꯅꯤ ꯅꯪ ꯑꯗꯣ ꯃꯤ ꯂꯣꯏ ꯄꯥꯏꯅꯈ꯭ꯔꯗꯤ ꯌꯨꯝꯊꯣꯡ ꯈꯨꯗꯤꯡꯒꯤ ꯁꯥꯥꯟꯔ ꯁꯨꯡꯉꯛꯑꯃꯤꯅ ꯃꯤꯅ ꯄꯥꯏꯈ꯭ꯔꯗꯤ ꯀꯩꯀꯥꯟꯗꯅꯤ ꯅꯪ ꯁꯥꯔꯨꯔꯁꯨ ꯃꯤ ꯂꯧꯕꯤꯗ꯭ꯔꯗꯤ
ꯑꯣ
ꯂꯧꯐꯝꯁꯦ ꯃꯦꯟꯗꯅ ꯇꯣꯡꯉꯤꯁꯤꯁꯨ ꯌꯨꯗꯅꯦꯕꯕ
ꯑꯣ
ꯍꯥꯏꯗꯤ ꯃꯣꯏ ꯂꯧꯐꯝꯁꯤꯗꯒꯤ ꯂꯤꯇꯔ ꯌꯥꯡꯈꯩꯗ ꯂꯧꯔꯛꯑꯅꯤ
ꯑꯣ
ꯑꯣ ꯑꯗꯨꯣꯕꯝꯗꯤ ꯂꯧꯔꯦ ꯍꯥꯏ ꯃꯣꯏꯅ ꯌꯣꯟꯜꯂꯤꯁꯤ ꯂꯧꯗ꯭ꯔꯤꯁꯦ ꯄꯩꯁꯥꯁꯦ ꯏꯁꯤꯡ ꯑꯃ ꯌꯥꯗꯕꯤ ꯂꯧꯔꯛꯇꯣꯏꯅꯤꯁꯤꯗ ꯃꯣꯏ ꯂꯧꯕ ꯑꯗꯨꯗꯤ
ꯎꯝ
ꯂꯤꯇꯔ ꯇꯔꯥ ꯂꯧꯕꯁꯤꯗ ꯃꯣꯏꯅ ꯁꯣꯝꯗ ꯂꯤꯁꯤꯡ ꯂꯤꯇꯔ ꯑꯅꯤ ꯑꯍꯨꯝ ꯌꯥꯟꯁꯤꯜꯂꯒ ꯑꯗꯨꯝ
ꯃꯤꯛꯆꯔ ꯑꯦꯄꯂꯤꯀꯦꯁꯟꯗꯨꯗ ꯄꯥꯟꯈ꯭ꯔꯦꯕ
ꯍꯣꯏ ꯏꯁꯤꯡ ꯏꯁꯤꯡ ꯌꯥꯝꯃꯗꯤ ꯀꯥꯏꯗꯦꯕ
ꯁꯤ ꯄ꯭ꯔꯥꯏꯁꯀꯣꯅꯦꯕ ꯅꯆꯔ ꯑꯦꯂꯤꯒꯦꯁꯟ ꯄꯥꯟꯕꯅꯦꯕ
ꯗꯕꯜ ꯂꯥꯛꯑꯅꯦꯕ ꯑꯩꯈꯣꯏꯅ ꯌꯥꯡꯈꯩꯗ ꯂꯤꯇꯔ ꯌꯥꯡꯈꯩ ꯂꯧꯔꯛꯄꯗ ꯃꯣꯏꯅ ꯍꯥꯞꯇ ꯌꯥꯡꯈꯩ ꯌꯣꯜꯂꯛꯑꯅꯦꯕ ꯇꯣꯗ꯭ꯔꯕꯤꯅꯦꯕ ꯑꯗꯨꯃꯥꯏꯅ ꯄꯩꯁꯥꯥꯁꯦ ꯗꯕꯟꯗ ꯗꯕꯟ ꯇꯣꯡꯉꯦ
ꯎꯝ
ꯗꯨꯅ ꯍ ꯑꯗꯨꯗꯣ ꯊꯥꯗꯣꯛꯐꯝ ꯂꯩꯇ꯭ꯔꯗꯤ ꯌꯣꯜꯂꯤ ꯀꯥꯡꯕꯨꯁꯤ ꯁꯥꯔꯤ ꯀꯥꯡꯕꯨꯁꯤꯁꯨ ꯐꯪꯉꯣꯏꯗꯣꯏꯅꯦꯕ ꯄꯩꯁꯥꯗ ꯍꯦꯛꯇ ꯑꯗꯨ ꯑꯉꯒ ꯇꯧꯅ ꯌꯦꯗꯤꯀꯣ ꯌꯨꯝꯊꯣꯡ ꯈꯨꯗꯤꯡꯒꯤ ꯌꯨꯁꯤ ꯁꯨꯡꯍꯟꯗꯣꯏꯅꯦ ꯃꯣꯏꯗꯤ ꯀ ꯆꯥꯎꯈꯠꯃꯤꯟꯅꯩ ꯕ ꯃꯤ ꯑꯣꯏꯔꯁꯨꯀꯣ ꯑꯩꯣꯏ ꯁ꯭ꯋꯥꯏꯗꯅ ꯌꯥꯎꯗꯅꯕ ꯍꯣꯠꯅꯩꯗꯅ ꯃꯥ ꯁꯣꯝꯗꯧꯅꯤ ꯅꯪ ꯅꯪ ꯄꯩꯁꯥ ꯄꯥꯏꯗ꯭ꯔꯦ ꯍꯥꯏꯔꯁꯨꯅꯦ
ꯎꯝ
ꯁꯨꯝ ꯏꯅ ꯌꯦꯡ ꯆꯪꯉꯤ ꯅꯠꯇ꯭ꯔꯣ
ꯎꯝ
ꯆꯦꯡꯒ ꯂꯩ ꯉꯝꯗ꯭ꯔꯦ ꯍꯥꯏꯕꯇꯥꯔꯒꯗꯤ ꯀꯩꯁꯥ ꯄꯩꯁꯥ ꯄꯥꯏꯕ ꯑꯃꯅꯦ ꯆꯦꯡꯒ ꯊꯥꯗꯣꯏꯅꯦꯕ ꯅꯉꯣꯟꯗ ꯍꯣꯏ ꯑꯗꯨꯗꯤ ꯁꯨꯡꯍꯜꯂꯅꯤ ꯂꯣꯟꯁꯤꯗꯀꯣ
ꯎꯝ ꯆꯦꯡꯁꯦ ꯁꯨꯄꯔ ꯐꯥꯏꯅ ꯇꯧꯕꯗꯤ ꯍꯥꯎꯇꯕ꯭ꯔꯥ
ꯑꯣ ꯐꯥꯏ ꯉꯇꯅ ꯀꯩ ꯇꯣꯆꯦ
ꯐꯥꯏꯅꯠꯇ꯭ꯔ
ꯃꯥꯅꯦ ꯄꯝ ꯑꯣꯏꯕ ꯀꯥꯡꯕꯨ ꯈꯔ ꯇꯥꯡꯕꯗ ꯃꯣꯏꯅ ꯆꯦꯡꯍꯥꯎꯅ ꯇꯧꯕꯤꯕꯀꯣ
ꯎ
ꯑꯌꯥꯝꯕ ꯁ ꯄ ꯉꯥꯛꯇꯅꯤ ꯀꯩꯅꯣ ꯃꯐꯥꯏꯅꯦ ꯅꯥꯏꯗ ꯃꯩꯇꯩ ꯌꯦꯡꯕ ꯇꯧ ꯃꯥꯟꯗꯕꯀꯣ
ꯑꯗꯨꯗꯤ ꯃꯇꯤꯛ ꯁꯦꯡ ꯇꯧꯔꯤꯅꯦ ꯂꯩꯅꯦ
ꯇ ꯇꯣꯡꯉ ꯃꯥ
ꯑꯥ
ꯑꯗꯨꯅꯦ ꯃꯔꯤ ꯃꯕ ꯊ ꯇꯨ ꯊ ꯍꯧꯖꯤꯨꯡ ꯇꯥꯏ ꯇ ꯇꯁꯂꯦ
ꯑꯥ
ꯑꯗꯨꯕ ꯌꯥꯕꯒꯤ ꯃꯇꯝꯁꯨ ꯌꯧꯁꯜꯂꯛꯑꯦ ꯑꯥ ꯑꯥ ꯉꯁꯥꯏꯗꯩ ꯂꯤꯒ ꯋꯥꯔꯤꯁꯦ ꯇꯥꯕ ꯅꯨꯡꯉꯥꯏꯕ꯭ꯔꯥ ꯀꯩꯅꯣ
ꯉꯥꯏ
ꯍꯣꯥꯏꯅꯦ
ꯁꯨꯄꯔ ꯐꯥꯏꯟꯗꯩ ꯊꯣꯡꯉꯦ ꯍꯥꯏꯕ ꯑꯩ ꯉꯁꯤ ꯈꯪꯍꯧꯔꯦ
ꯀꯔꯤꯁꯤ
ꯁꯨꯔ ꯈꯥꯏꯗꯤ ꯊꯣꯡꯉꯦ ꯍꯥꯏꯕ ꯑꯩ ꯈꯪꯍꯧꯔꯦ
ꯌꯥꯔꯦ ꯌꯥꯔꯦ ꯊꯃꯒ ꯇꯧ
ꯑꯣꯀꯦ
ꯀꯔꯗ ꯍꯥꯏꯇ